ꯅꯤꯇ ꯎꯝ ꯇꯥꯏꯌꯦ
ꯇꯥꯢꯌꯦ ꯀꯔꯤ ꯋꯥ ꯅꯣꯅꯦꯁꯦ ꯍꯧꯖꯤꯛꯀꯤꯗꯣ
ꯑꯩꯀꯣ ꯌꯥꯔꯦ
ꯅꯪꯁꯦ ꯀꯃꯥꯏꯅ ꯇꯧꯕ꯭ꯔꯥ
ꯑꯩꯁꯦ ꯍꯧꯖꯤꯛꯁꯦ ꯃꯤ ꯑꯃꯈꯠꯅꯒꯦꯅ ꯈꯟꯕꯅꯦ ꯑꯗꯨꯕꯨ ꯈꯠꯅꯔꯣꯏ
ꯑꯩꯕꯨ ꯑꯩꯕꯨꯔꯣ ꯍꯥꯏꯁꯦ
ꯅꯠꯇꯦ
ꯅꯠꯇꯦ ꯑꯩꯕꯨ ꯑꯣꯏꯔꯗꯤ ꯑꯩꯗꯤ ꯀꯥꯞꯂꯛꯀꯅꯤ
ꯏꯁ ꯅꯪ ꯀꯞꯄꯔꯥ ꯅꯪꯒꯤ ꯁꯥꯏꯅ ꯅꯪꯕꯨ ꯊꯦꯝꯅꯤꯡꯉꯥꯏꯁꯨ ꯂꯩꯁꯨ ꯂꯩꯗꯅ
ꯀꯐꯜꯂꯣꯢ ꯑꯗꯨꯅꯦ ꯑꯗꯨꯅꯦ
ꯕꯦꯂꯤꯗꯣ ꯂꯣꯏꯅ ꯏꯁꯤꯡ ꯁꯨꯝꯃꯅꯤꯕ ꯑ ꯑ ꯑꯈꯣꯏꯅꯤꯈꯣꯏ ꯈꯨꯟꯗꯒꯤ ꯂꯥꯛꯄ ꯉꯝꯃꯔꯣꯏꯕ ꯅꯪꯒꯤ ꯂꯩꯁꯥꯕꯤꯗꯣ ꯂꯤꯕꯣꯟꯅꯩꯗꯣ ꯂꯥꯛꯄ ꯉꯝꯃꯔꯣꯏꯕ
ꯑꯁ ꯑꯁ ꯑꯥꯥ ꯑꯥ ꯑꯥ ꯍꯣꯏꯅꯦ ꯍꯣꯏꯅꯦ ꯑꯗꯨ ꯑꯣꯏꯔꯁꯨ ꯆꯥꯕꯤ ꯊꯤꯕꯤꯌꯣꯗ
ꯎꯝ ꯍꯥꯎ
ꯅꯪ ꯎꯄꯥꯏ ꯂꯩꯇ꯭ꯔꯕꯅꯤꯅ ꯊꯤꯕꯤꯔꯣ
ꯌꯥꯔ ꯀ
ꯑ ꯑꯉꯥꯡ ꯑꯗꯨ ꯌꯥꯔꯦ ꯁꯤꯗꯤ
ꯎ
ꯁꯤꯔꯤꯌꯁꯀꯤꯅꯦ ꯃꯗꯨꯗꯤ ꯁꯤꯔꯤꯌꯁꯀꯤꯅꯦ ꯑꯇꯣꯞꯄꯁꯤꯡꯗꯤ ꯇꯥꯏꯝ ꯄꯥꯁꯀꯤ
ꯎꯝ ꯑꯗ ꯃꯥꯏꯅꯦ ꯁꯩ ꯂꯒꯅꯤ
ꯂꯦ ꯇꯗ
ꯥꯏ ꯍꯥꯏꯒꯅꯨꯀꯣ ꯅꯨꯄꯤꯕꯨ ꯑꯩ ꯐꯨꯅꯤꯡꯉꯦꯀꯣ ꯑꯗꯨꯒꯨꯝꯕ ꯅꯨꯄꯥꯁꯤꯡꯁꯦ
ꯐꯣꯟꯗ ꯈꯛꯇ ꯁꯥꯟꯅꯅꯤꯡꯉꯥꯏ ꯍꯥꯏꯕꯅꯤꯅ ꯐꯣꯏꯒꯤ ꯇꯧꯕꯅꯤꯗ ꯑꯁ ꯀꯒꯥꯔꯤꯅꯣ ꯅꯪ ꯆ
ꯐꯥꯒꯤꯗꯣ ꯑꯁꯦꯡꯕ ꯑꯣꯏꯔꯝꯗꯅ
ꯍꯣꯏ ꯑꯗꯨꯃꯥꯏꯅꯗꯤ ꯑꯣꯏꯒꯦꯗꯤ ꯇꯧꯋꯦ ꯈꯔꯗꯤ ꯑꯣꯏꯒꯦ ꯇꯧꯋꯦ
ꯎꯝ ꯑꯣꯏꯒꯤꯅꯨꯀꯣ ꯂꯣꯡ ꯂꯣꯡ ꯗꯤꯁꯇꯦꯟꯁꯇ ꯂꯩꯌꯦ ꯀꯥꯏꯅ
ꯍ ꯇꯧꯗꯦꯗ ꯇꯧꯗꯦꯗ ꯑꯩꯁꯨꯀꯣ ꯁꯦꯡꯅ ꯍꯥꯏꯔꯗꯤ ꯔꯤꯂꯦꯁꯟꯁꯤꯞꯇ ꯌꯥꯝ ꯁꯤꯦꯔꯤꯌꯁ ꯑꯣꯏꯕ ꯃꯤꯅꯦꯕ
ꯎꯝ
ꯑꯩꯅ ꯍꯥꯟꯅ ꯈꯣꯏꯔꯝꯕꯗꯣ ꯑꯗꯨꯅ ꯐꯖꯅ ꯄ꯭ꯂꯦ ꯇꯧꯕꯤꯕꯗꯒꯤ ꯌꯥꯝ ꯍꯣꯡꯡꯂꯛꯄꯅꯦ ꯑꯩꯁꯦ
ꯎꯝ
ꯑꯗꯨꯃꯥꯏꯅ ꯇꯧꯕꯅꯤꯅ
ꯅꯨꯄꯥꯈꯣꯏꯁꯨ ꯇꯧꯕ ꯃꯥꯂꯦꯀꯣ ꯍꯥꯏꯕꯗꯤ
ꯅꯨꯄꯥꯁꯦ ꯈꯔ ꯋꯥꯈꯜ ꯂꯦꯄꯗꯤ ꯅꯨꯄꯤꯅ ꯁꯥꯟꯅꯕ ꯅꯨꯄꯤꯅ ꯋꯥꯈꯜ ꯂꯦꯕꯗꯤ ꯅꯨꯄꯥꯅ ꯁꯥꯟꯅꯕ ꯑꯗꯨꯗꯤ ꯇꯥꯏꯕꯪꯄꯥꯟꯗ ꯑꯗꯨꯃꯥꯏꯅ ꯏꯁꯣꯔꯅ ꯁꯦꯝꯕꯤꯈ꯭ꯔꯕ꯭ꯔꯥ ꯈꯪꯗꯦꯗ
ꯑꯗꯨ ꯌꯥꯗ꯭ꯔꯦꯕ ꯌꯥꯝꯅ ꯐꯖꯅ ꯄ꯭ꯂꯦ ꯇꯧꯕꯤꯕ ꯋꯥꯅꯤꯗ
ꯑꯩꯈꯣꯏ
ꯑꯩꯈꯣꯏ ꯑꯩꯈꯣꯏꯒꯤ ꯃꯤꯔ ꯎꯝ
ꯎꯝ
ꯑꯦ ꯇꯧꯕꯗꯣ ꯑꯁ ꯑꯩ ꯄꯣꯛꯅꯕ ꯐꯥꯎꯕ ꯈꯪꯗꯦꯕꯀꯣ ꯇꯣꯛꯅꯕ ꯂꯣꯏꯕ ꯆꯍꯤ ꯃꯉꯥ ꯨꯝꯕ ꯐꯥꯔꯒ ꯑꯩ ꯃꯣꯔꯦꯗ ꯂꯣꯏꯅ ꯈꯪꯂꯛꯄꯅꯤꯅꯦ
ꯑꯣ
ꯍꯔꯥꯎꯕꯗꯤ ꯆꯤꯡꯅꯔꯤꯕ ꯑꯗꯨꯗꯣ
ꯎꯝ
ꯋꯥ ꯈꯨꯝꯕ ꯌꯥꯝ ꯍꯩꯌꯦꯕꯀꯣ
ꯎꯝ ꯎꯝ
ꯂꯤꯠꯊꯣꯛꯅꯕꯗꯣ ꯏꯁꯀꯦꯞ ꯇꯧꯕꯗ ꯌꯥꯝ ꯍꯩꯕ ꯑꯗꯨꯒꯤ ꯑꯩꯁꯨ ꯑꯗꯨꯝ ꯊꯥꯖꯔꯒ ꯂꯩꯕꯅꯦꯕ
ꯑꯩꯗꯤ ꯒꯨꯠ ꯕꯣꯏ ꯑꯣꯏꯕꯒꯤ ꯍꯥꯏꯔꯣ
ꯃꯤꯁꯦ ꯑꯁꯨꯛꯀꯤ ꯃꯇꯤꯛ ꯄ꯭ꯂꯦ ꯇꯧꯕ ꯉꯝꯉꯦ ꯍꯥꯏꯕꯁꯤ ꯊꯥꯖꯠ ꯑꯩꯒꯤ ꯋꯥꯈꯜꯗ ꯑꯃꯠꯇ ꯊꯝꯗꯕꯒꯤꯀꯣ
ꯎꯝ ꯎꯝ
ꯃꯣꯏ ꯐꯖꯅ ꯄ꯭ꯂꯦ ꯇꯧꯕꯅꯦꯕ ꯑꯗꯣ ꯑꯁꯤꯒꯨꯝꯕ ꯃꯤꯗꯤ ꯃꯣꯏꯁꯨ ꯁꯨꯝꯃꯤꯅꯤ ꯁꯤꯒꯨꯝꯕꯃꯛꯇꯤ ꯇꯧꯔꯣꯏ ꯍꯥꯏꯅ ꯈꯟꯕꯗꯣ ꯏꯁꯥꯗ
ꯍꯣꯏ ꯍꯣꯏ
ꯑꯗꯨꯗ ꯑꯉꯥꯡ ꯑꯣꯏ ꯕꯅꯤꯅ ꯑꯁꯇꯦ ꯏꯟꯗꯤꯅꯤꯕ ꯀꯩꯅꯣ ꯌꯥꯝꯅ ꯏꯅꯣꯁꯦꯟ ꯑꯣꯏꯅ ꯂꯩꯕꯅꯦꯕ
ꯑ ꯅꯪꯗꯤ ꯅꯪꯁꯨ ꯑꯗꯨꯗꯤ ꯅꯨꯄꯤ ꯉꯟꯅ ꯅꯨꯡꯁꯤꯅꯩꯩꯅ
ꯑ ꯍꯣꯏ ꯑꯗꯨ ꯑꯩ ꯑꯩ ꯐꯥꯔꯁꯅꯦꯕ
ꯎꯝ ꯍꯣꯏ ꯑ ꯇꯥꯏ
ꯑꯁ ꯑꯃ ꯑꯅꯤ ꯋꯥꯠꯂꯦ ꯍꯥꯏꯕꯗꯨꯅꯦꯕ ꯍꯧꯕꯗꯣ
ꯎꯝ ꯎꯝ
ꯑꯦꯛꯖꯥꯝꯁꯨ ꯂꯥꯏꯔꯤꯛ ꯄꯥꯕ ꯉꯝꯗꯦ ꯑꯦꯗꯤꯛ ꯆꯨꯕꯅꯦꯕ ꯑꯁꯤꯅꯤ ꯃꯥ ꯃꯥꯗ ꯑꯦꯛꯁꯄꯤꯔꯤꯌꯦꯟꯁ ꯌꯥꯝ ꯂꯩꯕꯅꯤꯅꯀꯣ
ꯎꯝ ꯎꯝ
ꯃꯤꯅ ꯄ꯭ꯂꯦ ꯇꯧꯕꯤꯕꯅꯤꯅ ꯑꯩ
ꯎꯝ ꯎꯝ
ꯀꯥꯟꯅ ꯍꯥꯏꯕꯗꯤ ꯑꯩꯅ ꯌꯥꯝ ꯏꯟꯕ
ꯎꯝ ꯎꯝ ꯎꯝ ꯍ ꯍ
ꯅꯨꯄꯤ ꯑꯇꯣꯞꯄꯒ ꯋꯥꯔꯤꯔꯤꯁꯅ ꯁꯅꯥꯒꯅꯨ ꯍꯥꯏꯕꯒꯨꯝꯕꯀ ꯀ꯭ꯂꯥꯁꯃꯦꯠ ꯑꯣꯏꯔꯁꯨ
ꯎꯝ ꯎꯝ
ꯑꯩꯁ ꯃꯔꯝ ꯃꯣꯛꯄꯁꯦ ꯃꯥꯅ ꯍꯥꯏ ꯀꯣꯏ ꯀ꯭ꯂꯥꯁ ꯑꯩꯕꯨ ꯐꯖꯅ ꯄ꯭ꯂꯦ ꯇꯧꯕꯤꯕꯅꯤꯅ
ꯁꯇꯨꯒꯨꯝꯕꯅ ꯍꯦꯟꯅ ꯑꯩꯈꯣꯏꯕꯨ ꯀꯟꯍꯟꯕꯅꯤꯗ
ꯑꯗꯨꯅꯤ ꯀꯟꯕꯗꯣ ꯑꯩꯁꯦ ꯑꯗꯨꯝ ꯀꯔꯤ ꯍꯥꯏꯁꯤꯔꯦ ꯏꯟꯗꯤꯄꯦꯟꯗꯦꯟ ꯍꯧꯖꯤꯛꯇꯤ ꯑꯣꯏꯃꯟꯕꯒꯤ ꯄꯄꯤꯁꯦ ꯗꯔꯀꯥꯔ ꯇꯥꯗꯦ ꯍꯥꯏ ꯊꯣꯛꯅꯤꯡꯕ ꯑꯃ ꯂꯩꯔ ꯈꯕ ꯍꯧꯖꯤꯛꯇꯤ ꯃꯣꯏꯅ ꯈꯔ ꯁꯣꯏꯔꯒꯗꯤ ꯍꯥꯏꯗꯤ ꯃꯣꯏꯒꯤꯁ ꯑꯣꯏꯕꯗꯣ ꯀꯥꯎꯔꯣꯏ ꯍꯥꯏꯕꯒꯨꯝꯕꯀꯣ
ꯎꯝ ꯎꯝ
ꯌꯥꯝꯅ ꯏꯅꯣꯁꯦꯟ ꯑꯣꯏꯕ ꯌꯥꯝꯅ ꯐꯣꯔ ꯒꯤꯕꯤꯡ
ꯑꯥ
ꯑꯥ ꯀꯔꯤ ꯀꯔꯤ ꯍꯥꯏꯁꯤꯔꯥ ꯈ꯭ꯔꯤꯁꯇꯌꯥꯦꯟ ꯂꯣꯕꯨ ꯌꯥꯝꯅ ꯇꯧꯔꯝꯕꯗꯣ ꯑꯗꯨꯗꯒꯤ ꯀꯔꯤ ꯍꯥꯏꯇꯥꯔ ꯑꯁꯤꯒꯤꯒꯤ ꯁꯤꯒꯦ ꯋꯥꯜꯁꯤꯒꯦ ꯃꯥꯏꯟꯁꯦꯠꯁꯨ ꯈꯔ ꯆꯦꯟꯕ ꯈꯔ ꯍꯧꯔꯛꯑꯦꯕ ꯁꯦꯀ꯭ꯔꯤꯐꯥꯏꯁꯁꯦ ꯇꯧꯅꯤꯡꯗꯕ ꯑꯗꯨꯝ ꯄꯣꯛꯂꯛꯏꯕ
ꯎꯝ
ꯑꯉꯥꯡ ꯑꯣꯏꯔꯤꯉꯩꯒꯤ ꯑꯩꯈꯣꯏꯁꯨ ꯌꯨꯝ ꯑꯣꯏꯅ ꯕꯦꯛꯒ꯭ꯔꯥꯎꯟ ꯑꯣꯏꯅꯗꯤ ꯌꯥꯝꯅ ꯔꯤꯂꯤꯖꯤꯁ ꯑꯣꯏꯕꯗ ꯍꯧꯔꯛꯑꯦꯕꯀꯣ
ꯎꯝ ꯎꯝ
ꯅꯨꯄꯥꯁꯨ ꯑꯗꯨꯝ ꯏꯝꯐꯥꯜ ꯏꯁ ꯑꯣꯏꯔꯒ ꯍꯧꯔꯛꯄꯅꯤꯅ ꯃꯣꯔꯅꯤꯡ ꯗ ꯐꯦꯃꯤꯂꯤ ꯋꯔꯁꯤꯞ ꯇꯧꯧꯕꯅꯤ ꯏꯚꯅꯤꯡꯗ ꯐꯦꯃꯤꯂꯤ ꯋꯔꯁꯤꯞ ꯇꯧꯒꯅꯤ
ꯎꯝ
ꯇꯧꯅꯤꯡꯅ ꯏꯚꯅꯤꯡꯗ ꯀꯛꯅꯗꯦꯕ ꯑꯩꯈꯣꯏ
ꯎꯝ ꯎꯝ
ꯑꯗꯒꯤ ꯄ꯭ꯔꯣꯗꯞꯇꯣ ꯌꯥꯝꯅ ꯔꯤꯂꯤꯖꯤꯁ ꯕꯦꯛꯒ꯭ꯔꯥꯎꯟ ꯑꯃ ꯂꯥꯛꯄꯅꯤꯅ ꯑꯗꯨꯃꯥꯏꯅ ꯇꯧꯕ ꯃꯤꯅ ꯐꯨꯕꯤꯔꯒꯁꯨ ꯂꯥꯏꯅ ꯃꯣꯏꯕꯨ ꯇꯧꯒꯅꯤ ꯍꯥꯏꯕꯕꯨ ꯃꯤꯅꯦ ꯑꯩꯉꯣꯟꯗ ꯁꯣꯏꯔ ꯑꯗꯨꯒꯤ ꯋꯥꯈꯜꯗꯣ ꯍꯧꯖꯤꯛꯇꯤ ꯆꯦꯟꯕ ꯉꯝꯂꯛꯇ꯭ꯔꯦꯕ
ꯎꯝ
ꯁꯤꯒꯤ ꯋꯥꯔꯜꯗ ꯍꯤꯡꯒꯦ ꯍꯥꯏꯔꯒꯗꯤ
ꯎꯝ
ꯑꯩꯁꯨ ꯀꯩꯅꯣ ꯇꯧꯒꯗꯕꯅꯤ ꯍꯥꯏꯕꯒꯨꯝꯕꯀꯣ
ꯎꯝ
ꯑꯩꯈꯣꯏꯒꯤ ꯇꯤꯆꯤꯡꯗꯨꯁꯨ ꯍꯣꯏ ꯃꯤ ꯇꯥꯐꯣꯔꯅꯤ ꯆꯨꯝꯃꯦ ꯑꯃꯗ ꯑꯃꯔꯣꯝꯗ ꯎꯄꯥꯛ ꯊꯥꯔꯒꯗꯤ ꯑꯃꯔꯣꯝꯗꯁꯨ ꯇꯧ ꯍꯥꯏꯕꯗꯣ
ꯎꯝ
ꯑꯣꯏꯔꯣꯝꯗ ꯊꯥꯔꯒ ꯌꯦꯠꯂꯣꯝꯗꯁꯨ ꯄꯤꯌꯣ ꯍꯥꯏꯕꯗꯣ
ꯎꯝ
ꯑꯗꯨꯒꯨꯝꯕꯒꯤ ꯐꯤꯂꯣꯁꯣꯐꯤꯗꯨ ꯆꯠꯊꯔꯒꯗꯤ ꯑꯩꯈꯣꯏ ꯈ꯭ꯔꯤꯁꯇꯌꯥꯟꯁꯦ ꯁꯤ ꯂꯩꯕꯥꯛꯇꯒꯤ ꯂꯩꯔꯔꯣꯏꯕ
ꯎꯝ ꯂꯩꯔꯔꯣꯏ ꯀꯌꯥꯁꯨ ꯑꯣꯏꯔꯝ ꯃꯣꯏ ꯑꯗꯨꯗꯤ
ꯎꯝ ꯍꯣꯏ ꯃꯣꯏꯅ ꯍꯥꯏ ꯍꯥꯏꯗꯤ ꯑꯩꯈꯣꯏꯒꯤ ꯑꯉꯥꯡ ꯑꯣꯏꯔꯤꯉꯩꯒꯤ ꯇꯤꯆꯤꯡꯗꯣ ꯂꯣꯏꯅ ꯂꯥꯂꯦ ꯍꯥꯏꯕ ꯅꯠꯇꯕꯀꯣ
ꯎꯝ
ꯑꯁꯤꯒꯤ
ꯍ
ꯋꯜꯁꯤꯒꯤ ꯀꯩꯅꯣꯒ ꯃꯥꯏꯟꯁꯦꯠꯀ ꯕ꯭ꯂꯦꯟ ꯇꯧꯕ ꯉꯝꯅꯕ
ꯎꯝ ꯎꯝ ꯎꯝ
ꯑꯗꯨꯗꯣ ꯈꯪꯗ꯭ꯔꯦꯅꯤ ꯁꯨꯃꯥꯏꯅ ꯇꯧꯔꯛꯄꯗꯒꯤ ꯌꯥꯝꯅ ꯐꯣꯔꯒꯤꯕꯤꯡ ꯑꯣꯏꯕ
ꯎꯝ
ꯌꯥꯝꯅ ꯁꯦꯀ꯭ꯔꯤꯐꯥꯏꯁ ꯌꯥꯝ ꯇꯧꯕ ꯑꯗꯨꯒꯨꯝꯕ ꯀ꯭ꯋꯥꯂꯤꯇꯤꯁ ꯁ ꯃꯥꯡꯈ꯭ꯔꯦꯕ ꯍꯧꯖꯤꯛꯇꯤ ꯏꯁꯥꯒꯤ ꯈꯟꯕ ꯌꯥꯝ ꯍꯧꯔꯦꯕ
ꯎꯝ ꯎꯝ
ꯁꯔꯚꯏꯚꯦꯜ ꯐꯤꯠꯅꯦꯁꯀꯤ ꯊꯤꯑꯣꯔꯤꯗꯨ ꯈꯔ ꯆꯪꯉꯛꯑꯦꯕ ꯍꯧꯖꯤꯛꯇꯤ
ꯎꯝ ꯎꯝ ꯎꯝ
ꯃꯥꯏꯅꯦꯁꯨ
ꯑꯣꯏꯕꯅꯦ ꯃꯤꯁꯤꯒꯣ ꯑꯦꯟꯚꯥꯏꯔꯣꯟꯃꯦꯟꯒꯤ ꯃꯇꯨꯡ ꯏꯟꯅꯁꯨ ꯃꯥꯏꯟꯁꯦꯠ ꯂꯣꯏꯅ
ꯑꯁꯦꯠꯣ ꯅ ꯆꯁ ꯇꯅꯤ ꯂꯐ ꯁꯇꯥꯏꯜ ꯔꯨꯝꯕꯁ
ꯑꯦꯛꯁꯄꯦꯟꯁ ꯇꯧꯔꯒ ꯍꯤꯡꯕ ꯃꯤ ꯑꯣꯏꯕꯅꯤꯅꯀꯣ
ꯎꯝ
ꯑꯩꯈꯣꯏꯁꯨ ꯇꯥꯎꯋꯦꯗ ꯐꯥꯎꯕ ꯍꯣꯏ ꯎꯝ ꯃꯔꯝ ꯑꯃꯗꯗꯤ ꯎꯝ
ꯑꯦꯔꯤꯌꯥ ꯈꯔꯗꯗꯤ ꯂꯦꯞꯄ ꯉꯝꯕꯁꯨ ꯌꯥꯝ ꯂꯩꯌꯦꯕꯀꯣ ꯑꯗꯣ
ꯃꯔꯛꯇꯗꯤ ꯉꯝꯗꯕ ꯃꯐꯝꯁꯨ ꯌꯥꯝ ꯂꯩꯅꯦꯕ ꯑꯗꯨꯝ ꯏꯟꯐ꯭ꯂꯨꯋꯟꯁ ꯇꯧꯕꯗꯣ ꯃꯤ ꯑꯣꯏꯕꯅꯦ ꯅ ꯌꯥꯝ ꯂꯨꯘꯤ ꯂꯨꯕꯅꯦꯘ
ꯑꯩ ꯍꯧꯖꯤꯛ ꯍꯥꯏꯔꯤꯕ ꯅꯨꯄꯤꯗꯣ ꯑꯩꯒꯤ ꯑꯦꯛꯁꯇꯣ
ꯎꯝ ꯑꯝ
ꯑꯗꯨꯗꯤ ꯏꯃꯥꯗꯤ ꯂꯥꯁ ꯏꯌꯥꯔꯗꯣ ꯂꯨꯍꯣꯡꯈ꯭ꯔꯦꯕ
ꯎꯝ
ꯑꯗꯨꯁꯨ ꯑꯁ ꯐꯖꯅ ꯑꯩꯈꯣꯏꯗꯤꯡ ꯆꯥꯎꯅ ꯇꯧꯕ ꯃꯥꯜꯂꯦ
ꯑꯩꯈꯣꯏꯒꯤ ꯃꯤ
ꯄꯩꯁꯥꯗꯤ ꯌꯥꯝ ꯄꯥꯏꯕ
ꯎꯝ ꯄꯥꯗꯣ
ꯁꯤ ꯑꯁꯦ ꯎ ꯃꯄꯥꯗꯣ ꯅꯪ ꯈꯪꯂꯝꯁꯨ ꯌꯥꯏ ꯀꯩꯅꯣ ꯗꯤ ꯁꯤꯃꯦ ꯑꯦꯁ ꯆꯠꯄꯒꯤ ꯂꯝꯕꯤꯗ ꯗꯣꯛꯇꯔ ꯑꯃꯒꯤ ꯌꯨꯝ ꯂꯩꯕꯗꯣ
ꯗꯤꯁ ꯏꯌꯥꯔꯂ ꯂꯥꯁ ꯏꯌꯔ ꯂꯣ
ꯗꯤ ꯁꯤꯌꯥꯔꯂꯣꯜꯂꯥ ꯁꯤꯌꯥꯔꯂꯥ ꯑꯣꯏꯕꯅꯦ ꯗꯤ ꯁꯤꯌꯔꯒ ꯍꯥꯏꯗꯤ ꯁꯤꯌꯥꯔ ꯑꯣꯏ ꯑꯩꯗꯤ ꯁꯤꯌꯥꯔ ꯃꯥꯥꯟꯂꯦ
ꯋꯥꯡꯕ
ꯃꯤ ꯈꯪꯕ꯭ꯔꯕ ꯅꯪ
ꯅꯨꯄꯤꯗꯣ ꯑꯩꯒꯤ ꯂꯦꯡꯒꯥꯔꯣ
ꯅꯠꯇꯦ ꯅꯠꯇꯦ ꯅꯪꯒꯤ ꯂꯦꯡꯒꯥꯗꯦꯕꯅꯤ ꯃꯥꯒꯤ ꯌꯨꯝꯗꯣ ꯀꯗꯥꯏꯗ ꯃꯛꯇ ꯑꯣꯏꯕ꯭ꯔꯥ ꯍꯧꯖꯤꯛ ꯁꯤ ꯑꯦꯁ ꯑꯥꯏꯗ ꯀꯨꯝꯃꯒ ꯖꯪꯁꯟ ꯑꯃ ꯂꯩꯔꯤꯗꯨꯣ ꯀꯔꯤꯦ ꯀꯃꯥꯏꯅ ꯍꯥꯏꯁꯤꯔꯥ ꯀ
ꯉꯥ ꯑꯣꯏꯔꯤ ꯆꯠꯅ
ꯖꯥꯠꯒꯤ ꯁꯤꯃꯤꯌꯁ ꯀꯨꯝ ꯀꯨꯝꯕ ꯂꯝꯕꯤꯗ
ꯎꯝ ꯎꯝ
ꯆꯦ ꯆꯥꯗꯒꯤꯁꯨ ꯀꯨꯝꯕ ꯌꯥꯕ ꯑꯃ ꯂꯩꯅ
ꯍꯣꯏ ꯍꯪꯉꯦ
ꯑꯗꯨꯗ
ꯑꯣ
ꯏꯁꯇ꯭ꯔꯦꯠ ꯀꯨꯝꯔꯒ ꯕꯤꯜꯗꯤꯡ ꯑꯃ ꯂꯩꯕꯅꯦꯕ